ꯑꯥ ꯄꯥꯏꯈꯠꯂꯤꯀꯣ ꯔꯤꯡꯇ ꯆꯠꯂꯒ ꯇꯥꯗꯣꯏꯅꯦ
ꯊꯨꯕꯅꯗꯤ ꯅꯣꯏ ꯅꯨꯄꯤꯁꯤꯡꯗꯤ ꯀꯣꯜꯂꯥꯛꯑꯁꯨ ꯄꯥꯏꯅꯤꯡꯗꯕ ꯁꯥꯔꯒ
ꯑ ꯑꯩ ꯑꯩꯗꯤ ꯇꯥꯎꯗꯦ ꯑꯩꯗꯤ ꯇꯥꯎꯗꯦ ꯀꯣ ꯑꯗꯨ ꯑꯩꯗꯤ ꯇꯥꯎꯗꯕꯃꯦ ꯑꯗꯨꯝ ꯊꯨꯁꯦꯕ ꯡꯆꯠꯕꯒꯤ ꯃꯈꯣꯟꯠ ꯐꯥꯎ ꯇꯥꯗꯦ ꯁꯤꯦ ꯇꯧꯕ ꯁꯤꯛꯁ ꯖꯖꯤꯔꯣ ꯅꯪ
ꯁꯤꯁꯤꯅꯤ ꯁꯤꯁꯤ ꯎꯝ ꯑ
ꯆꯂꯃꯦ ꯌꯨꯝ ꯆꯠꯅꯤꯡꯈ꯭ꯔꯁꯦꯡꯃ ꯑꯩꯒꯤ ꯃꯤꯠꯀꯤ ꯃꯈꯨꯟꯗ ꯑꯃꯨꯛ ꯆꯪꯕ ꯍꯧꯈ꯭ꯔꯅꯤ ꯆꯥꯛ ꯂꯥꯛ ꯑꯃꯗꯤ
ꯆꯥꯛ ꯃꯥꯡꯝꯃꯦ ꯍꯥꯏꯔꯒ ꯀꯔꯤꯒꯤꯁꯅꯥꯝ ꯆꯠꯄ꯭ꯔꯣ ꯌꯨꯝꯗ ꯇꯨꯃꯤꯟꯅ ꯂꯩꯕ ꯌꯥꯗ꯭ꯔꯣ
ꯑꯣ ꯏꯥꯏ ꯂꯩꯇ ꯃꯤꯅ ꯌꯠꯀꯤ ꯑꯣꯏꯕꯒꯤ
ꯍꯁꯦ
ꯑꯗꯨꯒ ꯁꯤ ꯁꯅꯕꯁꯨ ꯑꯦꯛꯁꯔꯁꯥꯏꯁ ꯑꯃꯅꯤ ꯍꯥꯏꯅ ꯂꯧꯋꯦ ꯑꯩꯗꯤ ꯌꯥꯕꯗꯤ ꯅꯨꯡꯇꯤꯤꯟ ꯌꯨꯝꯗ ꯇꯨꯝꯅ ꯂꯥꯏꯔꯤꯛꯇꯣ ꯅꯣꯡꯃ ꯐꯗꯣꯗꯤ ꯑꯗꯨꯝ ꯁꯅꯕ ꯆꯠꯄ ꯑꯗꯨꯝ ꯌꯥꯏ
ꯑꯦꯅꯦ ꯆ ꯆ ꯅꯪ ꯅꯃꯥꯟꯅꯕꯤꯗꯣ ꯑꯩ ꯑꯩꯉꯣꯟꯗ ꯉꯁꯥꯏ ꯀꯣꯏꯁꯟ ꯌꯥꯝ ꯑꯔꯦ
ꯀꯔꯤ ꯍꯪꯕ꯭ꯔꯥ
ꯏꯀꯣꯟꯝꯒ ꯃꯔꯝꯗꯀꯣ
ꯑꯣ
ꯄꯈꯣꯏ ꯍꯃꯅꯃ ꯏꯅꯦ ꯅꯪꯗꯣ
ꯍꯥꯏꯒꯤ ꯏꯕ꯭ꯔꯣ ꯍꯒꯤ ꯑꯩꯒ ꯂꯩꯃꯤꯟꯅꯕ ꯑꯉꯥꯡꯁꯦ ꯂꯩꯁꯥꯕꯤꯕꯨ ꯋꯥꯔꯤ ꯁꯥꯝꯃꯟꯈ꯭ꯔꯦꯅ ꯃꯥꯅ ꯁꯦꯠ ꯂꯩ
ꯎꯝ ꯃꯥꯅ ꯈꯪꯗꯕꯒꯤꯅꯦ ꯍꯥꯏꯔꯣ ꯃꯥꯕꯣ
ꯎ
ꯃꯥꯁꯨ ꯃꯔꯔꯝ ꯈꯪꯔꯤꯌꯥ ꯅꯪꯉꯣꯟꯗꯒꯤ ꯍꯦꯟꯅ ꯌꯥꯝ ꯇꯧꯅꯤꯡꯔꯛꯀꯅꯤ ꯃꯥ ꯈꯪꯗꯕꯒꯤꯅꯦ ꯁꯤ ꯇꯨꯝꯕ ꯅꯨꯡꯉꯥꯏꯒꯅꯤ
ꯇꯕ ꯅꯨꯡꯉꯥꯏꯅꯤ ꯇꯨꯝꯕ ꯅꯨꯡꯉꯥꯏꯅꯤꯕꯨ
ꯑꯗꯤ ꯋꯥ ꯍꯔ ꯆꯥꯡꯂ ꯃꯁꯉ ꯃꯣꯅꯤꯡꯗꯤ ꯑꯩꯒꯤ ꯏꯃꯥꯕꯨ ꯊꯦꯡꯅꯕ ꯆꯠꯂꯦ ꯊꯦꯡꯅꯕ ꯆꯠꯂꯒ ꯑꯥ ꯖꯤꯅꯤꯝꯁꯇ ꯄꯨꯡ ꯂꯩꯥꯏꯔꯦ ꯑꯗꯨꯒ ꯖꯦꯅꯤꯝꯁ ꯍꯛꯆ ꯄꯨꯜꯂꯔꯒ ꯑꯁꯤ ꯁꯟꯖ ꯃ ꯃꯥꯕꯂꯤ ꯅꯥꯇꯥꯁꯤ ꯑ ꯐꯣꯔꯦꯁꯀꯤ ꯐꯣꯔꯝ ꯁꯔꯃꯤꯠ ꯇꯥꯎꯧꯕꯒꯨꯝꯕꯗꯣ ꯑꯗꯨꯒ ꯃꯨ ꯆꯜꯦ ꯃ ꯍꯜꯂꯥꯏ ꯍꯂꯕ ꯑꯗꯨꯝ ꯄꯨꯡ ꯐꯣꯔ ꯑꯗꯨꯋꯥꯏ ꯑꯣꯏꯔꯝꯅꯦ ꯑꯩ ꯄꯦꯁꯔ ꯄꯨꯡ ꯇꯦꯟ ꯏꯂꯚꯦꯟ ꯑꯗꯨꯋꯥꯏꯗ ꯆꯠꯊꯣꯛꯄꯗ ꯑꯗꯣ ꯌꯨꯝ ꯍꯜꯂꯛꯄꯗꯣ ꯌꯥꯝ ꯊꯦꯡꯉꯦꯕ
ꯈ ꯀꯣ ꯈꯁꯤꯦ
ꯑꯁ ꯁꯦꯡꯕ ꯑꯣꯟꯅꯤꯡꯉꯦ ꯑꯩ
ꯍꯌꯦꯡꯗꯤ ꯀ ꯍꯌꯦꯡ ꯍꯌꯦꯡꯗꯤ ꯀꯔꯤ ꯇꯧꯒꯅꯤ ꯆꯂ ꯂꯥꯜꯅꯤꯗꯕ꯭ꯔꯨ ꯅꯤ ꯅꯪ ꯑꯩꯅ ꯊꯝꯃꯣꯏ ꯁꯦꯡꯕ꯭ꯔꯅ ꯌꯦꯡꯕ ꯑꯗꯨ ꯅꯪ ꯋꯥ ꯂꯣꯜꯂꯤ
ꯑꯩ ꯀꯥꯎꯕꯒꯤꯅꯦ ꯅꯪꯅ ꯍꯥꯏꯕꯒꯤ ꯑꯃꯨꯛ ꯅꯤꯡꯁꯤꯡꯉꯨꯅꯦ ꯉꯁꯥꯏꯃ ꯕꯤꯔꯌꯥꯅꯤ ꯆꯥꯕ ꯆꯠꯁꯦ ꯍꯥꯏꯅꯦ ꯑꯩꯈꯣꯏ ꯗꯤ ꯑꯦꯝ ꯀꯣꯂꯦꯖ
ꯅꯨꯄꯤꯁꯤꯡꯗꯨ ꯅꯨꯄꯤꯁꯤꯡꯁꯤ ꯆꯠꯂꯒꯦ
ꯑꯗꯨꯅꯦ ꯕꯤꯔꯌꯥꯅꯤ ꯆꯥꯕ ꯂꯧꯔꯒ ꯀꯦꯞꯁꯤ ꯃꯨꯛ ꯆꯁꯤ ꯍꯥꯏ ꯃꯥꯂꯒ
ꯍ ꯀꯥꯄꯀꯥꯟꯗꯅꯤꯦ ꯂꯩ ꯃꯥꯏꯅ ꯃꯥꯏꯅ ꯈꯒꯦꯒ
ꯄ ꯀꯥꯟꯗ ꯂꯩꯕꯤꯕ꯭ꯔ ꯑꯩꯈꯣꯏ ꯀꯦ ꯑꯦꯞ ꯁꯤ ꯆꯥꯕꯗ ꯕꯀꯦꯠ ꯑꯃ ꯂꯩꯌꯦꯦ
ꯎ ꯗꯤ ꯈꯥꯏꯕ ꯑꯣ
ꯍꯥꯏꯕꯗꯤ ꯑꯩꯈꯣꯏ ꯕꯣꯟꯁꯨꯁꯨ ꯌꯥꯝ ꯄꯥꯝꯃꯦ ꯕꯥꯞ ꯂꯩ ꯄꯥꯝꯗꯕ ꯑꯣ ꯑꯗꯨ ꯑꯜꯇꯤꯃꯦꯠ ꯁꯦꯚꯤꯡꯗꯨꯗꯤ ꯂꯣꯏꯅ ꯃꯤꯛꯁ ꯇꯧꯋꯦꯕ ꯃꯥꯒꯤ ꯑꯩꯅꯁꯨ ꯑꯅꯤ ꯌꯥꯎꯋꯦ ꯃꯥꯒꯤ
ꯑꯗꯣ ꯑꯩꯗꯤ ꯑꯩꯗꯤ ꯌꯥꯝ ꯆꯥꯕ ꯉꯝꯗꯦ ꯑꯣꯅꯤꯡ ꯑꯣꯅꯤꯡꯉꯤ ꯌꯥꯝ ꯆꯥꯗꯦ ꯑꯗꯨ ꯀꯩꯅꯣ ꯐꯖꯅ ꯇ꯭ꯔꯥꯏ ꯇꯧꯗꯕ ꯃꯥꯜꯂꯦ ꯍ ꯇ ꯏ
ꯆꯥꯕꯁꯗꯤ ꯃꯣꯔꯣꯛ ꯑꯩꯈꯣꯏ ꯃꯣꯔꯣꯛ ꯐ꯭ꯔꯦꯁ ꯑꯣꯏꯕꯗꯣ ꯑꯗꯨ ꯊꯣꯨꯝ ꯍꯥꯞꯄꯦ ꯑꯗꯨꯒ ꯒꯥꯔꯂꯤꯛ ꯍꯥꯞꯄꯦ ꯍꯥꯞꯄꯦꯖꯤ ꯅꯨꯃꯤꯇꯣ ꯈꯔ ꯍꯥꯞꯄꯦ ꯐꯖꯅ ꯅꯥꯏꯔꯒ ꯁꯨꯔꯨ ꯁꯨꯔꯨ ꯅꯥꯔꯒ ꯀꯣ ꯃꯥꯒꯤ ꯁꯣ
ꯑꯗꯨ ꯑꯗꯨꯗꯤ ꯑꯗꯨꯗꯤ ꯍꯒꯅꯤ ꯑꯩꯈꯣꯏ ꯁꯤꯂ ꯍꯣꯏ ꯍ ꯍꯥꯏꯅꯦ ꯍꯥꯏꯅꯤ
ꯑꯥꯎ ꯍꯣꯏ
ꯑꯁ ꯀꯥꯎꯈ꯭ꯔꯩꯅꯦ ꯍꯣꯏ ꯁꯤꯂꯣꯡꯒꯤꯗꯤ ꯍꯥꯎꯗꯦꯕꯅꯤꯗ ꯕꯤꯁꯅꯥꯊꯗ ꯍꯣꯏ ꯏ ꯏꯁꯂꯣꯝ ꯏꯗꯤ ꯍꯧꯥꯎꯇꯤ ꯀꯦ ꯑꯦꯐ ꯁꯤꯗꯣ ꯁꯤꯝꯅꯥ
ꯀꯩ
ꯎ ꯆꯥꯕ ꯀꯥꯟꯗ ꯇꯦꯁꯂꯦꯁ ꯌꯥꯝ ꯑꯣꯏꯕ ꯃꯅꯨꯡꯒꯤꯗꯨꯁꯨ ꯃꯨꯟꯗꯕꯒꯨꯝ ꯀꯐ ꯁꯤ ꯍꯗꯤ
ꯍ ꯍꯒꯦꯁ ꯌꯥꯗꯁꯤ ꯑꯦꯁ ꯀꯔꯤꯒ ꯑꯣ ꯕꯤꯁꯀꯤꯠ ꯆꯥꯕ꯭ꯔꯥ ꯑꯣ
ꯎꯝ
ꯑꯣ
ꯑꯩ ꯅꯨꯡꯗꯥꯡ ꯐꯖꯅ ꯇꯨꯝꯃꯣꯀꯣ ꯐꯖꯅ ꯇꯨꯝꯗ꯭ꯔꯗꯤ ꯅꯪꯛ ꯆꯥꯡꯗꯣ ꯀꯪꯒꯅꯤꯀꯣ
ꯃꯁꯤ ꯐꯖꯅ ꯇꯨꯝꯒꯅꯤ ꯈꯪꯉꯦ ꯍꯥꯏꯕꯗꯤ ꯑꯩꯗꯣ ꯑꯩ ꯏꯁꯥꯗꯣ ꯋꯥꯍꯜꯂꯦꯕ ꯑꯩꯅ ꯑꯗꯨꯗꯤ ꯑꯩ ꯏꯁꯥ ꯅ ꯃꯗꯨ ꯇꯅꯅ ꯑꯔ
ꯑꯈꯤꯇꯪ ꯂꯩꯕ ꯀꯤꯗ꯭ꯔꯣꯗꯣ
ꯀꯤꯗꯅ ꯑꯩꯒꯤ ꯅꯦꯛꯁ ꯗꯣꯔꯗ ꯑꯩꯒꯤ ꯀꯖꯤꯟ ꯂꯩꯌꯦ ꯑꯩ ꯏꯆꯦ ꯑꯃ
ꯑ ꯑꯗꯨ ꯑꯗꯨꯗꯤ ꯊꯩꯅꯤ
ꯎ ꯑꯦ
ꯅꯨꯄꯤ ꯃꯆꯥꯗꯤ ꯅꯨꯄꯤ ꯅꯨꯄꯤ ꯃꯆꯥꯗꯤ ꯃꯤ ꯑꯅꯤꯒꯨꯝꯕ ꯂꯩꯕ ꯐꯝꯅꯤ ꯍꯥꯏꯗꯤ ꯃꯊꯪꯗ ꯂꯩ ꯀꯔꯤ ꯀꯔꯤ ꯇꯧ ꯀ ꯄꯥꯎ ꯏꯔꯆ ꯁꯤꯁ
ꯄꯥꯟꯥꯏꯇ ꯏꯗꯤꯂ
ꯐ꯭ꯔꯦꯟꯒ ꯂꯩꯔꯗꯤ ꯍꯦꯟꯅ ꯅꯨꯡꯉꯥꯏꯅꯤ ꯕꯖꯦꯠꯁꯨ ꯁꯦꯞ ꯇꯧꯒꯅꯤꯅ
ꯑ ꯑꯣꯏꯣꯏꯌꯦꯦ ꯈꯪꯗꯦꯗ ꯑꯩꯗꯤ ꯑꯗꯨꯝ ꯏꯊꯟꯇ ꯂꯩꯕꯅ ꯄꯩꯁꯥ ꯄꯨ ꯁꯦꯐ ꯑꯣꯏꯗ ꯑꯗꯨ ꯑꯩꯁꯨ ꯐꯥꯔꯁ ꯂꯩꯕꯅꯤꯃꯤꯟꯅꯕꯗ ꯏꯃꯥꯟꯅꯕꯤ ꯀꯣꯟꯒꯂ ꯑꯦꯦ
ꯊꯟ ꯏꯊꯟ ꯑꯩꯈꯣꯏ ꯑꯊꯟ ꯏꯊꯟ ꯏꯊꯟ ꯇꯥꯟ ꯂꯩꯕꯅ ꯌꯥꯝ ꯐꯌꯦꯦ ꯍꯥꯏꯕꯗꯤ ꯆꯥꯅꯤꯡꯉꯗꯤ ꯆꯥ ꯆꯥꯅꯤꯡꯗ꯭ꯔꯒ ꯑꯣ ꯑꯗꯨꯝ ꯇꯧꯋꯦꯅꯣꯀꯣ ꯃꯤꯒ ꯂꯩꯃꯤꯟꯅꯕ ꯍꯥꯏꯕꯗꯤ ꯑꯩꯒꯤ ꯈꯛꯇ ꯈꯟꯕ ꯌꯥꯅꯦꯕ ꯃꯤ ꯑꯃꯒꯤ
ꯑꯗꯨꯅꯤꯗꯥ ꯃꯣꯏꯅ ꯁꯤ ꯇꯧꯁꯦ ꯍꯥꯏꯔꯗꯤ ꯅꯣ ꯍꯥꯏꯔꯗꯤ ꯃꯣꯏꯒꯤ ꯄꯨ ꯃꯣꯏꯗ ꯅꯨꯡꯉꯥꯏꯇꯕ ꯑꯃ ꯐꯥꯎꯋꯦꯗꯅ ꯑꯗꯨ ꯃꯣꯏ ꯃꯣꯏꯗ ꯊꯨꯝ ꯅꯨꯡꯉꯥꯏꯇꯕ ꯑꯃ ꯐꯥꯎꯔꯗꯤ ꯑꯩꯈꯣꯏꯁꯨ ꯅꯨꯡꯉꯥꯏꯇꯦꯅ
ꯑꯝ ꯆꯟꯅ ꯆꯅ
ꯎꯝ ꯄꯨꯅ
ꯁꯁ
ꯎꯝ ꯀꯅꯔꯣ ꯀꯣ ꯇꯔꯥ ꯏꯁꯤꯅ ꯑꯍ ꯇ ꯉ ꯉꯁꯤ ꯑꯩ ꯅꯨꯡꯊꯤꯜ ꯇꯨꯝꯗꯦ ꯕꯖꯥꯔ ꯆꯠꯄꯗꯒꯤ ꯂ ꯭ꯔꯝ ꯇ ꯆꯣꯂꯦ ꯅ
ꯀꯗ ꯇꯨ ꯍ
ꯑꯩꯒꯤꯄꯣꯁꯤ ꯀꯥꯕ ꯑꯁ ꯎꯝ ꯑꯩꯒꯤ ꯍꯞꯇꯥꯥꯡꯁꯦꯗꯤ ꯁꯔꯠꯁꯦ ꯑꯩ ꯇ꯭ꯋꯦꯟꯇꯤ ꯇꯨ ꯊꯥꯎꯖꯟ ꯇ꯭ꯋꯦꯟꯇꯤ ꯊ꯭ꯔꯤꯁꯦ ꯇ꯭ꯋꯦꯟꯇꯤ ꯁꯤꯛꯁꯦ ꯆꯠ ꯆꯂ ꯑꯣꯏꯔꯤ ꯌꯥꯝ ꯊꯥꯥꯡꯒꯅꯤ
ꯀꯔꯤ꯭ꯔꯣ ꯑꯁꯗꯤ ꯂꯧꯍꯟꯅꯤꯡꯗꯦ
ꯂꯣꯏꯍꯟꯅꯤꯡꯉꯦ ꯑꯁꯤ ꯇ꯭ꯋꯦꯟꯇꯤ ꯁꯤꯛꯁ ꯏꯌꯥꯔꯁꯦ ꯑꯩꯒꯤ ꯏꯌꯥꯔ ꯅꯠꯇꯦ ꯗꯤ ꯋꯥꯏ ꯋꯥꯏ
ꯌꯇ ꯍꯧꯁꯨ ꯃ ꯄ ꯄꯁꯤ ꯆꯦ ꯄꯔꯦ
ꯍꯣꯏ ꯁꯁ ꯅꯥꯕ ꯂꯣꯏꯔꯗꯤ ꯌꯥꯝ ꯐꯥꯒꯗꯕ ꯆꯠꯅꯤꯡꯈ꯭ꯔꯦ ꯁꯤ ꯆꯠꯂꯒ ꯚꯁ ꯑꯃꯐꯧꯛꯇꯧꯗꯤ ꯀꯣꯛ ꯉꯥꯎꯋꯅꯤ ꯑꯃꯨꯛ
ꯔꯗꯤ
ꯃꯤꯅꯤꯁꯨꯣ ꯁꯂꯅꯤꯌꯥ ꯏꯥꯀꯗ ꯍꯥꯥꯎꯒ ꯑꯣꯄ
ꯀꯣꯜ ꯑꯥꯎꯠ ꯑꯣꯐ ꯏꯁꯇꯣꯛ ꯍꯥꯏꯔ ꯂꯩꯅꯤꯁꯦ ꯑꯉꯥꯡꯁꯤꯡꯁꯦ
ꯑꯣ
ꯑꯉꯥꯡꯁꯤꯡꯁꯦ ꯒ꯭ꯔꯨꯞꯇ ꯀ ꯒꯔꯤ ꯋꯥꯁꯤ ꯑꯣꯏꯝ ꯇꯍꯦ ꯏꯔ
ꯑꯩꯈꯣꯏ ꯒ꯭ꯔꯨꯞꯇꯅꯣ
ꯍꯣꯏ
ꯑꯣ ꯑꯉꯥꯡꯅ ꯌꯥꯝꯌꯥꯝꯕꯒꯤꯅꯦ
ꯀ
ꯅꯨꯄꯥ ꯃꯆꯥ ꯃꯆꯥ ꯉꯥꯛꯇ ꯑꯣꯏꯗꯣꯏ
ꯑꯩ
ꯀꯣꯀꯤ ꯍ꯭ꯔꯣ ꯄꯥꯏ ꯂꯩ ꯂꯩꯇ
ꯁꯔ ꯏ ꯅꯍꯥꯏꯕꯨꯅꯨ ꯏꯄꯥꯗꯣ ꯏꯃꯥꯟꯅꯕꯅꯦ ꯏꯕꯥꯅꯤ ꯑꯗꯨꯝ ꯐꯥꯒꯤ ꯇꯧꯅꯕꯅꯦ ꯉꯔꯥꯡꯒꯤ ꯐꯥꯎ ꯃꯩ ꯍꯥꯏꯕ ꯅꯨꯄꯥꯗꯣ
ꯊꯥꯎ ꯍꯥꯏꯕꯅꯔ ꯑꯦ ꯁꯝꯦ ꯑ ꯑ ꯉ ꯑꯣꯅꯕꯥꯅꯤꯁ ꯈꯔ ꯇꯦꯛ ꯑꯩꯗꯤ ꯑꯈꯥꯡ
ꯊꯗ
ꯑꯩꯗꯣ ꯅꯨꯕꯥꯅꯤꯒꯤꯗꯁꯨ ꯑꯁꯦꯡꯕ ꯃꯥꯟꯕ ꯑꯗꯨꯒꯈ꯭ꯔꯦ ꯑꯁꯦꯡꯕ ꯈꯠꯅꯒ꯭ꯔꯥ ꯇꯧ
ꯃꯥꯗ ꯑꯩ ꯑꯩꯉꯣꯟꯗ ꯃꯤ ꯑꯗꯨꯝ ꯐꯥꯒꯤ ꯐꯥꯒꯤꯗꯨ ꯑꯗꯨꯝꯁꯤ ꯈꯠꯅꯕ ꯍꯧꯕꯅꯦꯕ ꯑꯩ ꯈ ꯏꯃꯥꯟꯗꯅꯦꯣꯏ ꯀ ꯀ꯭ꯂꯥꯁꯃꯦꯠꯅꯦ
ꯑꯣ ꯑꯣ ꯑꯩꯗꯤ ꯑꯁ ꯏꯃꯣꯖꯤꯁꯨ ꯄꯥꯏꯅꯗꯦ ꯑꯗꯨꯒꯤ ꯑꯩꯗꯤ ꯑ ꯆꯔꯤꯖ ꯑꯣꯏꯕꯥ ꯍꯥꯏ ꯇ ꯈꯥꯟꯒ
ꯑꯩꯅ ꯑꯗꯨꯝ ꯐꯥꯒꯤ ꯇꯧꯕꯅꯤꯅ ꯃꯥꯅꯁꯨ ꯑꯗꯨꯝ ꯐꯥꯒꯤ ꯇꯧꯕꯅꯤꯅ
ꯑꯩꯁꯨ ꯑꯩꯁꯨ ꯑꯗꯨꯝ ꯈꯜꯂ ꯅꯨꯄꯥꯁꯨ ꯁꯤꯕꯣꯜꯒꯤ ꯃꯇꯥꯡꯗ ꯈꯟꯅꯕ꯭ꯔꯥ ꯍꯥꯏꯅ
ꯎꯗ ꯀꯅꯥꯅ ꯑꯉꯥꯡ ꯑꯃ ꯆꯥꯏꯒꯤ ꯇꯥꯏꯞ ꯇ ꯑꯗꯨꯒꯨꯝꯕꯒꯤ ꯃꯔꯝꯗ ꯈꯟꯅ ꯌꯥꯝ ꯆꯥꯎꯈꯠ ꯐꯠꯇ ꯇꯥꯏꯇ
ꯎ ꯍꯥꯎꯗꯗꯦ
ꯍ ꯍꯥ ꯋꯥꯔꯦꯅꯦ ꯂꯥꯏꯐꯁꯤ ꯕꯔꯤꯔꯤ
ꯎꯝ ꯂꯥꯠꯒꯤ ꯁꯥꯔꯠ ꯇꯣꯝꯕ ꯍꯥꯏꯕꯗꯨ
ꯅꯪ ꯨꯅ ꯈꯪꯉꯤꯅꯦ ꯇꯧꯕ ꯌꯥꯏꯑꯅ ꯄꯨꯡꯇ
ꯑꯗꯨꯅꯦ ꯁꯤꯈꯔꯤꯔ ꯑꯗꯨꯣ ꯅꯨꯄꯥꯗꯣ ꯎ ꯈꯣꯂꯥꯏꯕꯣꯏ ꯇꯧꯕ ꯌꯥꯏꯅ ꯄꯨꯡ ꯇꯧ ꯇꯧꯔ
ꯎ ꯅꯪ ꯍꯥꯡꯗꯒꯤ ꯃꯇꯝ ꯌꯧꯔꯝꯃꯅꯤ ꯑꯗꯨꯗꯤ ꯍꯣꯔꯦꯟ ꯌꯨꯝ ꯌꯧꯔꯒ ꯇꯧꯅꯔꯁꯤꯀꯣ ꯑꯃꯨꯛ
ꯍꯣꯏ ꯍꯣꯏ ꯅꯨꯄꯥꯁꯤꯡꯁꯨ ꯂꯣꯏꯈ꯭ꯔꯦ ꯎꯝ ꯑꯃꯨꯛ ꯇꯧꯔꯛꯀꯦꯀꯣ ꯌꯨꯝ ꯌꯥꯎꯔꯒ
ꯌꯦꯃꯤ ꯌꯥ ꯍꯒ ꯄ
ꯍꯣꯏ ꯍꯣꯏ ꯍꯣꯏ ꯎꯝ ꯎ ꯐꯔꯦ ꯐꯔꯦ ꯎꯝ
ꯇ